ꯍꯜꯂꯣ
ꯇꯔꯕꯣ
ꯇꯥꯔꯦ
ꯑꯗꯨꯅꯦꯕ ꯂꯥꯏꯠ ꯂꯥꯏꯠ ꯅꯨꯉꯥꯏ ꯏꯌꯔꯇꯦꯜꯅ
ꯎꯝ
ꯅꯣꯏ ꯏꯟꯗꯤꯔꯥꯒꯤ ꯂꯣꯏꯔꯦꯅ ꯑꯃꯃꯨꯛ ꯐꯠ ꯐꯠ ꯐꯠ ꯇꯠꯂꯤꯅ
ꯁꯥꯟꯅꯔꯝꯃꯕꯣ
ꯅꯠꯇꯦ ꯀꯩꯅꯣ ꯑꯣꯏꯅ ꯇꯧꯕꯩꯅꯤꯗ ꯍꯥꯟꯅꯩ ꯇꯧꯕꯗꯨꯒꯤ ꯋꯥꯅꯦꯗ ꯁꯥꯥꯛ ꯏꯁꯤꯡ ꯀꯔꯤ ꯃꯊꯦꯜ ꯇꯧꯔꯕ
ꯎꯝ ꯈꯥꯃꯦꯟ ꯑꯁꯤꯟꯕ
ꯑꯩꯈꯣꯏꯃꯥꯒꯤꯗ ꯑꯩꯈꯣꯏꯃꯥ ꯅꯨꯞꯕꯔ ꯑꯩꯈꯣꯏꯃꯥ
ꯑꯗꯨꯗꯅꯤꯅꯦ ꯉꯁꯥꯏ ꯑꯩ ꯃꯤ ꯊꯤꯔꯤꯁꯦ
ꯍꯣꯏ ꯑꯃꯗꯨꯗꯤ ꯄꯤꯟ ꯀꯣꯠ ꯇꯧꯔꯄꯗꯤ ꯌꯥꯅꯤ ꯑꯗꯨ ꯑꯇꯣꯞꯄꯗꯤ ꯑꯩ ꯇꯧꯕꯗꯤ ꯑꯃꯨꯛ ꯃꯁꯤꯡ ꯁꯤꯖꯤꯟꯅꯔꯝꯅꯤꯅ ꯕꯦꯔꯥ ꯀꯥꯔꯅꯤ ꯌꯥꯏ ꯌꯥꯗꯦ ꯈꯪꯗ꯭ꯔꯦꯕ ꯑꯗꯨꯏ ꯋꯥꯅꯦ
ꯑꯗꯨꯏ ꯑꯗꯨꯅꯦ ꯁꯤꯁꯨ ꯆꯞ ꯃꯥꯟꯅꯩ ꯃꯤꯅ ꯇꯧꯔꯛꯄꯗꯤ ꯌꯥꯏ ꯑꯗꯨꯒ ꯑꯩꯅ ꯇꯧ ꯌꯥꯗ꯭ꯔꯤ
ꯑ ꯃꯤꯠ ꯇꯔꯥꯗꯤ ꯇ꯭ꯔꯥꯉꯥꯔꯛ ꯀꯥꯟꯅꯧ ꯍꯥꯏꯕꯅꯦ ꯑꯩ ꯇꯧꯔꯦꯅ ꯅꯪ ꯇꯧꯗꯣꯏ ꯇꯥꯥꯔꯗꯤ ꯃꯤꯅꯤꯠ ꯇ꯭ꯔꯉꯥꯃꯨꯛ ꯑꯩ ꯅꯥ ꯀꯥꯟꯗ ꯇꯧꯕ ꯗꯨꯃꯥꯏꯅ ꯁꯤꯕ ꯌꯥ
ꯌꯦꯡ ꯇꯥꯔꯦꯗꯅ ꯉꯥꯛ ꯂꯩꯔ
ꯎꯝ
ꯂꯨꯄꯥ ꯀꯌꯥ ꯆꯪꯉꯛꯑ ꯀꯦ
ꯍꯨꯝꯗ꯭ꯔꯥꯒ ꯇꯔꯦꯠ
ꯎꯝ ꯑꯅꯤ ꯑꯅꯤ ꯍꯟꯅꯕꯩ
ꯄꯗ
ꯍꯥꯥ
ꯑꯩꯗꯣ ꯋꯥꯔꯤꯁꯨ ꯁꯥꯟꯅꯗꯝꯕꯅꯦꯕ ꯑꯗꯨ ꯁꯤ ꯋꯥꯔꯤ ꯁꯥꯟꯅꯕꯒ ꯑꯗꯨꯒ ꯏꯕꯒꯤꯒꯗꯤ ꯃꯥꯟꯅꯗꯦꯗꯅ
ꯃꯥꯒꯤ ꯃꯥꯒꯤ ꯃꯣꯏ ꯃꯣꯏ ꯆꯪꯉꯛꯄꯗꯣ ꯑꯃꯗꯨꯅ ꯋꯥꯔꯤ ꯁꯥꯟꯅꯕꯒꯤ ꯇꯣꯉꯥꯟꯅ ꯑꯃ ꯂꯥꯛꯄ ꯅꯗꯤ ꯑꯃꯨꯛ ꯏꯕꯩ ꯏꯕ ꯇꯣꯉꯥꯟꯅ ꯃꯃꯤꯡ ꯃꯥꯟꯅꯗꯕ
ꯑꯗꯨꯅꯦ ꯃꯃꯤꯡ ꯃꯥꯟꯗꯕꯅꯦꯕ
ꯎꯝ ꯑꯩꯅꯦ ꯀꯩꯅꯣ ꯇꯧꯒꯦ ꯑꯦ ꯑꯃꯁ ꯏꯕꯩꯅꯤ ꯆꯞ ꯃꯥꯟꯅꯕꯅꯤꯅ ꯑꯩ ꯍꯦꯛꯇ ꯇꯧꯗꯣꯏꯅꯤꯅ ꯑꯃꯗꯨꯗ ꯑꯗꯨꯝ ꯇꯧꯁꯨ ꯌꯥ ꯇꯧꯏꯅꯤ ꯁꯨꯡꯢꯏ ꯀꯥꯟꯅꯗ꯭ꯔꯦꯅ
ꯍꯣꯏ ꯁꯤ ꯑꯗꯨꯏ ꯑꯗꯨꯏꯗꯨ ꯂꯣꯏꯁꯤꯟꯈꯣ
ꯑꯃ ꯑꯁꯤ ꯍꯥꯏꯗꯤ ꯀꯩꯅꯣ
ꯑꯁꯤ ꯁꯤ ꯋꯥꯔꯤ ꯁꯥꯟꯅꯕꯩꯁꯦ ꯍꯥꯟꯅ ꯂꯣꯏꯁꯤꯟꯈꯣ ꯑꯗꯨꯑꯣꯏꯗꯤ
ꯇꯧꯁꯨ ꯌꯥꯏꯅꯦ ꯑꯃ ꯇꯧꯁꯨ ꯌꯥꯏ ꯑꯃꯗꯨꯗ ꯇꯧꯅꯤ ꯆꯞ ꯃꯥꯟꯅ ꯗ꯭ꯔꯣ ꯑꯃꯗꯨꯗꯤ ꯐꯪꯕꯅꯤꯅ ꯑꯩꯗꯤ ꯏꯁꯥꯗꯣꯟ ꯑꯃꯠꯇꯅꯤꯅ ꯃꯤ ꯑ ꯑꯅꯤꯁꯨꯨꯕ ꯑꯣꯏ ꯃꯤꯟꯅꯕꯣ ꯗꯨꯒꯤ
ꯗꯕꯜꯅꯤꯅꯦ ꯇꯩ ꯀꯩ ꯐꯤ ꯅꯝꯃꯝꯃꯤꯅꯦ ꯑꯩ
ꯍꯣꯏꯁꯨ ꯅꯝꯃꯤꯔꯣ
ꯅꯝꯗ꯭ꯔꯦ ꯋꯥꯔꯤ ꯁꯥꯟꯅꯉꯥꯏ ꯁꯣꯝꯅ ꯀꯠꯂꯛꯏꯅꯤ ꯃꯌꯥꯏ ꯃꯇꯣꯟ ꯑꯃꯃꯅꯤ
ꯑꯣ ꯃꯥ ꯁꯥꯟꯅꯔꯣ ꯁꯥꯟꯅꯔꯨꯔꯣꯒ ꯍꯥꯏꯔꯛꯄ꯭ꯔꯣ
ꯎꯝ ꯁꯟꯅꯧꯗꯅꯤ
ꯁꯥꯎꯗ꯭ꯔꯥ ꯍꯥꯏꯌꯦ ꯑꯗꯨꯅꯦ ꯑꯩ ꯉꯁꯥꯏ ꯁꯛꯍꯟꯅꯣ ꯍꯥꯏꯗ꯭ꯔꯣ ꯆꯥꯝꯃꯅꯤ ꯐꯪꯅꯕꯒ ꯍꯥꯏꯔꯒ
ꯊꯕꯛ ꯆꯠꯂꯨꯕ꯭ꯔꯣ
ꯊꯕꯛ ꯆꯠꯂꯨꯏ ꯍꯣꯏ ꯀꯨꯏꯗꯔꯤ ꯍꯟꯕ ꯆꯥꯛꯆꯥ ꯇꯣꯛꯄꯒ ꯍꯥꯏꯅꯤ ꯀꯣꯟꯐꯦꯡꯉꯃꯤꯅꯦ ꯍꯦꯛꯇ
ꯀꯩꯥ ꯍꯦꯟꯖꯥꯡ ꯆꯥꯔꯕ
ꯍꯋꯥꯏ ꯀꯩꯅꯣ ꯑꯥ ꯀꯥꯎꯔꯦ ꯈꯣꯡꯗ꯭ꯔꯨꯝ ꯈꯣꯡꯗ꯭ꯔꯨꯝ
ꯎꯝ ꯍꯋꯥꯏꯒ ꯈꯣꯗ꯭ꯔꯨꯝ
ꯅꯣꯏ ꯆꯦ ꯍꯣꯏꯗꯤ ꯑꯍꯥꯎ ꯊꯣꯡꯏꯅꯦ
ꯀꯩ ꯊꯣꯡꯉꯤꯕ
ꯁꯒꯣꯜ ꯍꯋꯥꯏꯒ ꯀꯩꯅꯣꯒ ꯌꯥꯏ
ꯍꯥꯎꯔꯤꯕ
ꯑꯦ ꯁꯒꯣꯜ ꯍꯋꯥꯏꯒ ꯄꯥꯟꯒ ꯁꯒꯣꯜ ꯍꯋꯥꯏ ꯊꯣꯡꯕ ꯍꯥꯎꯏ ꯀꯩꯅꯣ
ꯇꯅꯤꯡꯇꯦ ꯇꯦꯇꯥ ꯑꯩꯗꯤ
ꯑꯦ ꯁꯤꯗꯩꯁꯗꯤ ꯇꯧꯒꯤꯈꯤꯕꯅꯦ
ꯀꯔꯤꯁꯤꯗꯒꯤ
ꯎꯝ ꯉꯁꯥꯏ ꯕꯤꯖꯤ ꯂꯩꯔꯝꯕꯅꯦ
ꯀꯅꯥꯅ ꯇꯧꯔꯤꯕ
ꯑꯦ
ꯑꯩꯈꯣꯏ ꯑꯃꯗꯨꯅ
ꯑꯣ ꯅꯣꯏ ꯍꯔꯣ꯭ꯏꯟꯗꯨꯅ
ꯍꯣꯏ ꯑꯩꯈꯣꯏ ꯍꯦꯔꯣ꯭ꯏꯟꯅꯤꯅ ꯍꯌꯦꯡ ꯊꯦꯡꯅꯔꯒ ꯃꯥꯏꯅ
ꯑꯩ ꯋꯥꯡ ꯉꯥꯡ ꯉꯝꯗꯅ
ꯇꯥꯗꯕꯤꯒ ꯃꯇꯣꯟ ꯃꯔꯔ ꯉꯥꯡ
ꯉꯥꯡꯉꯤ ꯉꯥꯡꯉꯤ ꯃꯥꯏ ꯊꯣꯛꯄ ꯑꯃ ꯑꯩꯅ ꯉꯥꯡꯕ ꯇꯥꯗꯕꯤꯗ ꯃꯥ ꯍꯥꯟꯅ ꯊꯨ ꯒꯤ ꯕꯩ ꯇꯔ ꯉꯥꯡꯈꯤꯅꯦ
ꯎꯝ
ꯇꯔꯥꯃꯥꯊꯣꯏ ꯌꯧꯎꯕꯗꯨ ꯕꯖꯥ ꯍꯦꯟꯅ ꯆꯪꯁꯤꯜ ꯂꯛꯇꯣꯏ ꯖꯥꯠꯂꯥ ꯀꯃꯥꯏꯅ ꯇꯧꯔꯤ ꯖꯥꯠꯅꯣ
ꯇꯔꯥꯃꯥꯊꯣꯏ ꯍꯦꯟꯕ
ꯍꯣꯏ ꯍꯣꯏ
ꯑꯦ ꯍꯦꯟ ꯆꯪꯂꯛꯄꯔꯥ ꯌꯦꯡꯉꯣ
ꯎꯝ ꯍꯦꯜꯂꯣ ꯍꯜꯂꯣ ꯒ ꯍꯥꯏꯔꯒ ꯀꯛꯊꯠ ꯂꯛꯇꯅ ꯑꯃꯨꯛ
ꯍꯦꯜꯂꯦ ꯑꯩꯒꯤ
ꯍꯥꯟꯅꯕꯨ ꯀꯩ ꯇꯧꯋꯦ ꯃꯃꯥ ꯃꯃꯥꯡꯗ ꯇꯔꯥꯃꯊꯣꯏ ꯌꯧꯈꯤꯕꯗꯤ ꯌꯥꯎꯈꯤꯕꯅꯦ ꯍꯥꯟꯅ ꯃꯃꯥꯡ ꯇꯧꯈꯤꯕꯒꯤꯗꯣ
ꯑꯗꯨꯅꯦ ꯌꯥꯎꯒꯤꯝꯅꯦ
ꯑꯗꯨꯅꯦ ꯑꯩꯁꯨ ꯀꯥꯎꯕꯒꯤ ꯑꯩ ꯁꯨꯝ ꯋꯥꯔꯤ ꯁꯨꯝ ꯁꯥꯅꯔꯤꯉꯩꯗ ꯈꯥꯎꯍꯧꯗꯕꯦ ꯋꯥꯔꯤ ꯂꯩꯇꯦ ꯋꯥꯔꯤ ꯂꯩꯇꯦꯒ ꯍꯥꯏꯌꯥꯝꯃꯒꯀꯣ ꯀꯨꯅ ꯂꯥꯁꯇ ꯅꯪꯁꯨ ꯌꯥꯎꯗꯣꯏꯔꯥ ꯀꯩꯅꯣꯒꯤꯗꯣ ꯁꯨꯝꯃꯀꯥꯏꯒꯤꯗꯣ
ꯀꯥꯏꯁꯨꯝꯃ ꯀꯥꯏꯒꯤ ꯑꯩꯗꯤ ꯆꯠꯈ꯭ꯔꯗꯧꯗ
ꯍꯣꯏ ꯑꯗꯨꯅꯦ ꯑꯩꯁꯦ ꯀꯔꯝ ꯀꯥꯟ ꯇꯥꯡ ꯀꯌꯥꯗ ꯆꯠꯇꯣꯏꯔꯤꯕ
ꯈꯪꯗ꯭ꯔꯤ ꯇꯥꯡꯒ ꯍꯥꯏꯔꯛꯇ꯭ꯔꯤ ꯃꯊꯪ ꯊꯥꯒꯤ ꯑꯗꯨꯏ ꯍꯧꯒꯠꯂꯛ ꯄꯨꯂ ꯆꯠꯅꯤ ꯍꯥꯏ
ꯖꯨꯂꯥꯏꯗ ꯑꯗꯨ ꯀꯥꯡ ꯀꯥꯡ ꯌꯥꯎꯔꯣꯏꯅꯦ
ꯨꯖꯨꯂꯥꯏꯗ ꯑꯦ ꯑꯗꯨꯅ ꯀꯔꯝ ꯀꯥꯟꯗ
ꯖꯨꯂꯥꯏꯗ ꯍꯤ ꯍꯤ ꯍꯤ
ꯀꯋꯥꯏ ꯇꯥꯏꯅꯣ ꯃꯌꯥꯏꯋꯥꯏ ꯇꯥꯏꯔꯣ ꯃꯀꯣꯛ ꯋꯥꯏ ꯇꯥꯏꯔꯣ
ꯈꯪꯗꯦꯔꯤ ꯍꯧꯖꯤꯛ ꯑꯩ ꯋꯥ ꯉꯥꯡꯕ ꯈꯔ ꯇꯞꯄ꯭ꯔꯣ ꯇꯞꯅ ꯇꯞꯅ ꯇꯥꯒꯨꯝ ꯇꯧꯏꯅ ꯅꯪ ꯈꯨꯝꯃꯛꯄꯗꯣ
ꯈꯪꯗꯦ ꯑꯩꯉꯣꯟꯗꯗꯤ ꯇꯞꯇꯦ
ꯀꯩꯅꯣ ꯇꯥꯡ ꯇꯔꯥ ꯇꯔꯨꯛꯇꯥ ꯇꯔꯥ ꯇꯔꯨꯛꯇꯥ ꯇꯥꯇꯨꯛꯇ ꯇꯥꯏ
ꯇꯔꯥꯇꯔꯨꯛꯇ ꯈꯪꯗꯦ ꯕꯣꯏꯗꯣ ꯀꯔꯝ ꯀꯥꯟꯗ ꯍꯥꯏꯔꯛꯇꯣꯏꯅꯣ
ꯗꯤ ꯍꯥꯞ ꯑꯥ
ꯌꯥꯗ꯭ꯔꯦ ꯌꯥꯗ꯭ꯔꯦ
ꯅꯣꯏ ꯑꯍꯥꯟꯕꯒꯤ ꯁꯦ ꯀꯩꯅꯣ
ꯇꯗ꯭ꯔꯦ ꯄꯠꯄꯠ
ꯀꯗꯨ ꯀꯥꯕꯟ ꯇ꯭ꯔꯣ ꯈꯔ ꯇꯥꯕꯅꯤ ꯍꯣꯏꯅꯦ ꯀꯗꯥꯥꯏ ꯅꯨꯡꯉꯥꯏꯇꯕꯒꯤꯅꯦ ꯍꯥꯏꯕ ꯃꯅꯨꯡ ꯀꯥ ꯅꯨꯡꯉꯥꯏꯇꯕꯖꯥꯠꯅꯦ ꯑꯊꯛ ꯀꯥꯔ ꯈꯔ ꯐꯥꯎ
ꯅꯨꯡ ꯅꯣꯡꯁꯨ ꯃꯪꯕꯒꯤꯅꯦ
ꯍꯣꯏ ꯑꯗꯨꯅꯦ ꯑꯩꯁꯦ ꯅꯣꯏ ꯇꯥꯃꯣꯗꯣ ꯇꯔꯥꯃꯥꯊꯣꯏ ꯃꯈꯥꯏꯗ ꯂꯥꯛꯀꯅꯤꯗ ꯍꯥꯏꯕꯅꯦ ꯅꯤꯄꯥꯜ ꯃꯈꯥꯏ ꯍꯥꯏꯕ
ꯑꯗꯨꯗꯤ ꯅꯣꯏ ꯃꯈꯩ ꯆꯠꯃꯤꯟꯅꯔꯣ ꯑꯩ ꯆꯠꯂꯣꯏ ꯉꯁꯤ
ꯎꯝ ꯑꯗꯨ ꯀꯩꯅꯣꯗꯨꯕꯨ ꯒꯥꯔꯤꯗꯨꯕꯨ ꯑꯗꯨ ꯑꯗꯥ ꯑꯗꯨ ꯇꯧꯔꯤꯗꯨꯕꯨ ꯑꯃꯗꯣ
ꯀꯅꯥ
ꯇꯥꯏꯟꯗꯤꯔꯥ ꯇꯥꯏꯗꯔꯥ
ꯍꯥꯏꯔꯨꯔꯕꯣ ꯀꯩ ꯍꯥꯏꯔꯛꯀꯦ
ꯑꯩ ꯊꯕꯛꯇꯨ ꯇꯨꯗꯇꯨꯗ ꯉꯥꯏ ꯐꯪꯉꯤ ꯇꯧ ꯇꯧꯕ ꯉꯁꯥꯏ ꯍꯛꯇ
ꯈꯪꯗꯦ ꯑꯩꯈꯣꯏ ꯆꯦꯒꯤꯗꯨ ꯆꯠꯅꯤ ꯍꯥꯏꯕꯅꯦ ꯃꯣꯏ ꯄꯨꯡ ꯑꯃ ꯑꯗꯨꯋꯥꯏ ꯇꯥꯀꯥꯟꯗ
ꯑꯗꯨꯅꯤꯃ ꯄꯨꯡ ꯑꯃ ꯆꯠꯁꯤꯜꯂꯦ ꯑꯩꯈꯣꯏ ꯄꯨꯡ ꯑꯃ ꯆꯠꯀꯦ ꯇꯧꯔꯒ
ꯎ ꯑꯗꯨꯏꯅꯦ ꯃꯥꯅ ꯊꯕꯛ ꯍꯥꯏꯗꯣ
ꯑꯗꯨꯅꯤ ꯑꯗꯨ ꯃꯥꯗ ꯋꯥꯔꯤꯅꯤ ꯆꯠꯇꯣꯔꯤꯕ ꯀꯩ ꯀꯩꯅꯣꯖꯤ ꯀꯩꯅꯣ ꯇꯧꯗꯣꯔꯤꯒꯦ ꯍꯥꯏꯔꯛꯄꯅꯦ
ꯋꯥꯏꯔꯤꯗ ꯈꯪꯗꯦ ꯊꯕꯛ ꯌꯥꯝ ꯂꯩꯒ ꯍꯥꯏꯒꯤꯝ
ꯃꯥꯏ ꯊꯕꯛꯁꯤ ꯌꯥꯝ ꯑꯃꯇꯪ ꯇꯧꯕ ꯊꯕꯛ ꯑꯅꯤꯇ ꯇꯧ ꯑꯃ ꯈꯔ ꯀꯔ ꯃꯈꯔ ꯇꯧ ꯂꯩꯅꯤ ꯊꯕꯛ ꯌꯥꯝꯆꯤꯟ ꯁꯥꯗꯅ
ꯍꯣꯏ ꯁꯤ ꯃꯅꯨꯡ ꯂꯩꯇꯦ ꯑꯥ ꯃꯄꯥꯟ ꯂꯩ
ꯑꯗꯨꯅꯦ ꯃꯄꯥꯟ ꯂꯩ ꯃꯥ ꯍꯥꯏꯕꯅꯦ ꯑꯩꯅ ꯌꯦꯔꯨꯝꯗꯣ ꯌꯦꯡꯒꯗꯄꯥꯥꯈꯩ ꯀꯣꯛꯅꯕ ꯀꯥꯏꯅ ꯇꯧꯗꯅꯣ ꯍꯪꯉꯎ ꯈꯪꯗꯦ ꯑꯃꯨꯛ ꯂꯩꯇꯦ ꯑꯩꯗꯤ ꯈꯪꯗꯦ ꯑꯩꯈꯣꯏ ꯃꯥ ꯍꯪꯉꯨ ꯑꯩ ꯃꯄꯥꯟ ꯂꯩ ꯃꯥ ꯃꯅꯨꯡꯗ ꯂꯩꯍꯧꯕꯅꯤ ꯀꯥꯏ ꯇꯧꯅꯤ ꯂꯩꯅ
ꯑꯉꯧꯕꯗꯣ ꯑꯉꯧꯕꯗꯣ ꯍꯦꯛꯑꯕꯣ
ꯀꯔꯤ ꯑꯉꯧꯕ ꯂꯩ
ꯍꯣꯏ
ꯍꯩꯇ꯭ꯔꯤ ꯂꯩꯌꯦ ꯅꯨꯡ ꯑꯃꯨꯛ ꯍꯩꯇ꯭ꯔꯤꯗ ꯂꯩꯎ ꯂꯩꯗ꯭ꯔꯤ
ꯀꯩ ꯂꯩꯗꯣꯏꯕ
ꯑꯩ ꯄꯣꯠꯆꯩ ꯌꯥꯝ ꯌꯥꯎꯗꯦꯗ ꯑꯩ ꯃꯣꯏ ꯀꯔꯤ ꯀꯔꯤ ꯐꯤꯇꯣꯟ ꯍꯥꯏꯕ ꯀꯩꯅꯣ
ꯀꯩꯅꯣ ꯑꯗꯨꯅꯦ ꯑꯩꯩꯅ ꯐꯤꯠꯇꯣꯜꯅꯤ ꯀꯩꯅꯣ
ꯂꯥꯏꯒꯤ ꯃꯣꯏ ꯇꯣꯉꯥꯟꯅ ꯑꯃ ꯂꯔꯝꯒꯅꯤ ꯑꯗꯨꯒ ꯂꯩ ꯑꯉꯧꯕ ꯑꯍꯨꯝ ꯑꯝꯅꯦ ꯌꯦꯔꯨꯝꯅꯦ ꯑꯗꯨ ꯈꯛꯇ ꯑꯣꯏꯔ ꯃꯥꯜꯂꯦ
ꯂꯩ ꯑꯉꯧꯕ ꯑꯍꯨꯝ ꯅꯠꯇꯦꯍꯦ
ꯅꯇꯦ ꯂꯩ ꯂꯩ ꯍꯥꯏꯕ ꯂꯩ ꯑꯍꯨꯝ ꯃꯈꯟ ꯑꯍꯨꯝ ꯑꯉꯥꯡꯕꯒ ꯑꯉꯧꯕꯒ ꯑꯃꯨꯕꯒ
ꯎꯝ ꯑꯗꯣ ꯍꯧꯖꯤꯛ ꯁꯥꯠꯅꯕ꯭ꯔꯅꯦ ꯁꯠ ꯅꯠꯇꯦꯗ
ꯅꯣꯏ ꯃꯥꯅꯤ ꯂꯩ ꯍꯦꯛꯂꯛꯀꯦ ꯍꯥꯏꯝꯅꯦ ꯊꯕꯨꯕꯥꯗꯤ ꯑꯃꯨꯕ ꯍꯥꯏꯗꯤ ꯑꯩꯈꯣꯏ ꯕ꯭ꯂꯨꯗ ꯗꯥꯛ ꯑꯗꯨꯝꯕ ꯑꯃꯨꯛ ꯀꯤꯁ ꯀꯤꯁꯤꯅꯥ ꯀꯣꯡꯀꯥꯏ ꯂꯩꯅꯣ ꯍꯣꯏ ꯍꯣꯏ ꯑꯗꯨꯝꯕꯀꯥꯟꯗꯣ ꯑꯗꯣ ꯑꯃꯨꯕ ꯆꯤꯡꯉꯦꯕ ꯑꯗꯨꯒꯤ
ꯑꯃꯨꯕꯕꯨ ꯄꯦꯇꯨꯞꯂꯩ ꯌꯥꯕ꯭ꯔꯣ
ꯍꯥꯏꯗꯤ ꯍꯥꯏꯕꯅꯤ ꯐꯤꯖꯤꯛ ꯂꯩꯗꯧꯃ ꯀꯔꯥꯏꯃ ꯅꯍꯥꯟ ꯐꯤꯇꯛ ꯂꯩꯔꯀꯅꯣ ꯍꯥꯏꯗꯤ ꯍꯥꯏꯔꯛꯄꯅꯦ ꯍꯥꯏꯐꯦꯠ ꯑꯗꯣ ꯑꯩ ꯑꯃꯨꯛ ꯄꯔꯛꯑꯝꯅꯤꯅ ꯀꯩꯁꯨꯀꯥꯏꯗ꯭ꯔꯦ ꯄꯨꯔꯤ ꯍꯥꯏ
ꯈꯪꯉꯤ ꯃꯌꯥꯏꯅꯁꯦ ꯄꯦꯇꯨꯛ ꯂꯩ ꯍꯥꯏ
ꯎꯝ ꯁꯤꯗ ꯃꯥꯅ ꯂꯩꯔꯦꯗꯤ ꯍꯥꯏꯕꯅꯦ ꯄꯣꯔꯛꯑꯦ ꯑꯅꯤꯒ ꯈꯔ ꯍꯦꯟꯕꯅꯦ ꯑꯅꯤ ꯍꯥꯏꯕꯅꯤꯅ ꯌꯥꯔꯦ
ꯑꯗꯣ ꯑꯉꯧꯕꯗꯗꯤ ꯀꯕꯣꯛ ꯂꯩ ꯌꯥꯔꯣꯏꯗ꯭ꯔꯣ
ꯈꯪꯗꯦ ꯌꯥꯒꯅꯤ ꯃꯆꯨ ꯃꯥꯟꯅꯔꯁꯦ ꯀꯩꯅꯣ ꯑꯉꯧꯕ ꯍꯥꯏꯕꯅꯤꯅ ꯑꯉꯥꯡꯕ ꯑꯃꯒ
ꯁ꯭ꯋꯥꯏꯗ ꯀꯕꯣꯛ ꯂꯩ ꯌꯥꯝꯃ ꯍꯧꯕꯅꯦ ꯑ ꯑꯩꯉꯟ ꯇꯉꯟ ꯇ ꯆꯠꯂꯦ ꯍ ꯀꯅꯤꯅꯦ ꯂꯥꯏꯄꯨꯖꯥꯒ
ꯑꯉꯧꯕ ꯑꯣꯏꯔꯗꯤ ꯌꯥꯔꯝꯒꯅꯤ ꯑꯗꯨꯝ ꯅꯠꯇ꯭ꯔꯗꯤ ꯌꯥꯗꯕꯤ ꯒꯥꯏꯅ ꯂꯩꯕ꯭ꯔ ꯀꯥꯏꯅ ꯇꯧꯔꯗꯤ ꯌꯥꯔꯝꯒꯅꯤꯕ
ꯎꯝ ꯃꯆꯨꯕꯨ ꯑꯣꯏꯔꯝꯃꯗꯤ ꯌꯥꯔꯝꯃꯅꯤ ꯑꯗꯨ ꯃꯣꯏ ꯀꯠ ꯌꯥꯕ ꯌꯥꯗꯕ ꯌꯥꯝ ꯂꯩ
ꯈꯔ ꯀꯩꯅꯣ ꯇꯧ ꯀꯥꯡꯉꯨꯅꯤꯗꯅ ꯅꯠꯇꯕꯨꯗꯤ ꯌꯥꯝ ꯌꯥꯗꯤ ꯌꯥꯒꯟꯅꯤ ꯌꯥꯒꯅꯤꯡ ꯇꯧꯕꯅꯤ ꯍꯣꯏꯁꯦ ꯑꯗꯨꯗꯤ ꯑꯩ ꯊꯝ ꯊꯝꯃꯒꯦ ꯊꯝꯃꯒꯦꯀꯣ ꯎꯝ ꯅꯪꯗꯤ ꯇꯧꯗ꯭ꯔꯤꯕ꯭ꯔꯣ ꯇꯣꯛꯇ꯭ꯨꯔꯤꯕ꯭ꯔ
ꯌꯥꯕ꯭ꯔ ꯌꯦꯡꯒꯦ ꯍꯣꯔꯦꯟ ꯉꯥꯏꯍꯥꯛ ꯂꯩꯔꯒ ꯍꯧꯖꯤꯛꯇꯤ ꯌꯦꯡ ꯌꯥꯒꯤꯔꯣꯏꯗꯅ
ꯍꯣꯏ ꯌꯥꯏꯔꯣꯏ ꯅꯨ ꯃꯤꯠ ꯇꯔꯥ ꯍꯦꯜꯂꯒ ꯎꯝ ꯇꯔꯥꯉꯥꯃꯨꯀꯤ ꯆꯥꯡ ꯎꯝ ꯑꯣ ꯐꯔꯦ ꯐꯔꯦ ꯊꯝꯃꯦ ꯊꯃꯦ ꯊꯃꯦ ꯀꯣ ꯑꯩꯅ
ꯎꯝ